ꯍꯂ
ꯑꯣ ꯇꯥꯏ ꯇꯥꯏ
ꯑꯣꯗꯎ ꯁꯤꯗꯤ ꯋꯥꯔꯤ ꯏꯃ ꯁꯥꯟꯅ ꯂꯩꯦ
ꯍ ꯌꯥꯏ ꯁꯥꯟꯁꯤ
ꯃꯅꯤꯄꯨꯔꯒꯤ ꯍꯥꯏꯇꯥꯔꯦ ꯍꯥꯏꯗꯤ ꯃꯅꯤꯄꯨꯔꯒꯤ ꯁ꯭ꯀꯨꯜꯒꯤ ꯍꯥꯏꯗꯤ ꯂꯥꯏꯔꯤꯛ ꯇꯝꯕ ꯑꯗꯩꯗꯤ ꯁ꯭ꯀꯨꯜꯒꯤ ꯔꯨꯜ ꯑꯦꯟ ꯔꯦꯒꯨꯂꯁꯟ ꯏꯁ꯭ꯀꯨꯜ ꯀꯔꯤ ꯁ꯭ꯀꯨꯜꯅ ꯐ ꯀꯔꯤ ꯁ꯭ꯀꯨꯜꯅ ꯂꯤꯡꯉꯤ ꯍꯥꯏꯗꯤ ꯀꯔꯤ ꯁ꯭ꯀꯨꯜꯅ ꯀꯔꯤ ꯑꯣꯖꯥꯅ ꯍꯥꯏ ꯁꯥꯇ꯭ꯔꯁꯤꯦ ꯑꯍꯣꯡꯕ ꯄꯨꯔꯛꯀꯅꯤ ꯆꯥꯎꯈꯠꯄ ꯄꯨꯔꯛꯀꯅꯤ ꯍꯥꯏꯕꯒꯤ ꯃꯇꯥꯡꯁꯤꯗ ꯍꯥꯏꯐꯦꯠ ꯅꯩꯅꯔꯁꯤ ꯑꯗꯣ ꯏꯇꯥꯎꯒꯤ ꯃꯣꯠꯇ ꯍꯥꯏꯗꯤ ꯒꯣꯔꯃꯦꯟꯒ ꯁꯦꯟꯇ꯭ꯔꯦꯜꯒꯤ
ꯍꯥꯏꯗꯤ ꯁ꯭ꯀꯨꯜꯒꯤ ꯑꯣꯏꯔꯣ ꯑꯗꯩꯗꯤ ꯂꯥꯏꯔꯤꯛꯇꯒꯤ ꯑꯣꯏꯔꯣ ꯑꯣꯖꯥꯗꯒꯤ ꯑꯣꯏꯔꯣ ꯔꯨꯦꯟꯗꯤ ꯄꯣꯄꯨꯂꯦꯁꯟꯒꯤ ꯑꯣꯏꯔꯣ ꯍꯥꯏꯗꯤ ꯏꯧꯅꯁꯨ ꯍꯥꯏꯗꯤ ꯍꯥꯏꯐꯦꯠ ꯈꯪꯖꯕ ꯂꯩꯔꯝꯒꯅꯤꯗꯅ ꯍꯥꯏꯗꯤ ꯀꯥꯟꯅꯕ ꯀꯥꯟꯅꯗꯕ ꯃꯌꯥꯝ ꯂꯩꯗꯅ ꯏꯇꯧꯒꯤ ꯃꯣꯠꯇ ꯍꯥꯏꯐꯦꯠ ꯐꯣꯡꯗꯣꯛꯄꯤꯔꯣ
ꯃꯥꯁꯦ ꯀꯩꯅꯣ ꯑꯌꯥꯝꯕꯅ ꯍꯧꯖꯤꯛꯁꯦ ꯑꯗꯨꯝ ꯁꯔꯀꯥꯔꯒꯤ ꯁ꯭ꯀꯨꯜ ꯃꯌꯥꯝ ꯂꯩꯗꯅ
ꯎꯝ
ꯁꯔꯀꯥꯔꯒꯤ ꯁ꯭ꯀꯨꯜ ꯃꯌꯥꯝ ꯂꯩ ꯄ꯭ꯔꯥꯏꯚꯦꯠ ꯁ꯭ꯀꯨꯜꯁꯨ ꯃꯌꯥꯝ ꯂꯩ ꯑꯣ ꯁꯔꯀꯥꯔꯒꯤ ꯁ꯭ꯀꯨꯜ ꯂꯩꯅ ꯂꯩꯅ ꯄ꯭ꯔꯥꯏꯚꯦꯠ ꯁ꯭ꯀꯨꯜ ꯈꯟꯅꯔꯛꯏꯕ ꯄ꯭ꯔꯥꯏꯚꯦꯠ ꯁ꯭ꯀꯨꯜꯗ ꯃꯃꯥ ꯃꯄꯥꯅ ꯄꯩꯁꯥ ꯆꯪꯅ ꯆꯪꯅ ꯄ꯭ꯔꯥꯏꯚꯦꯠ ꯁ꯭ꯀꯨꯜꯗ ꯇꯝꯍꯜꯂꯛꯏꯁꯦ ꯃꯁ ꯑꯩꯒꯤ ꯃꯣꯠꯇꯗꯤ ꯇꯝꯍꯟꯅꯤꯡꯗꯦ ꯍꯥꯏꯕꯗꯤ ꯁꯀꯥꯏꯒꯤꯁꯨ ꯇꯣꯂꯣꯞꯇꯣ ꯄꯩꯁꯥ ꯃꯌꯥꯝ ꯃꯌꯥꯝ ꯄꯤꯔꯒ ꯑꯣꯖꯥ ꯃꯌꯥꯝ ꯀꯟꯊꯝꯃꯤꯕꯅꯤ ꯑꯣ ꯑꯗꯨꯃꯛꯇꯗ ꯄ꯭ꯔꯥꯏꯚꯦꯠꯇ ꯆꯠꯂꯒ ꯑꯉꯥꯡꯩ ꯑꯗꯨꯃꯥꯏꯅ ꯇꯝꯍꯜꯂꯛꯏꯁꯦ ꯄ꯭ꯔꯥꯏꯚꯦꯠ ꯁ꯭ꯀꯨꯜꯗ ꯇꯝꯍꯜꯂꯛꯏꯁꯦ ꯐꯦꯁꯤꯂꯤꯇꯤꯖꯦ ꯄ꯭ꯔꯥꯏꯚꯦꯠ ꯁ꯭ꯀꯨꯜꯅ ꯍꯦꯟꯕꯒꯤ ꯍꯦꯟꯕ ꯑꯣꯏꯔꯝꯕ ꯌꯥꯏ ꯑꯗꯨꯗꯒꯤ ꯂꯥꯏꯔꯤꯛ ꯂꯥꯏꯁꯨ ꯇꯥꯛꯄꯒꯤ ꯃꯑꯣꯡ ꯃꯦꯊꯠ ꯀꯩꯀꯩꯁꯦ ꯑꯗꯨꯝ ꯑꯞꯗꯦꯠ ꯇꯧꯔꯛꯄꯒꯤ ꯄ꯭ꯔꯥꯏꯚꯦꯠ ꯁ꯭ꯀꯨꯜꯗ ꯑꯗꯨꯝ ꯄꯩꯁꯥ ꯐꯅꯥ ꯆꯪꯉꯒꯁꯨ ꯁꯨꯃꯥꯏꯅ ꯊꯥꯔꯛꯄꯒꯤ ꯀꯩꯅꯣꯁꯦ ꯔꯤꯖꯟꯗꯤ ꯄꯥꯝꯗꯦ ꯁꯔꯀꯥꯔꯒꯤ ꯍꯥꯏ ꯁ꯭ꯀꯨꯜ ꯑꯣꯏꯔꯣ ꯁ꯭ꯀꯨꯜꯁꯦ ꯍꯥꯏꯌꯔ ꯁꯦꯀꯦꯟꯗ꯭ꯔꯤ ꯑꯣꯏꯔꯣ ꯑꯁꯤ ꯐꯖꯟꯅ ꯑꯗꯨꯝ ꯁꯦꯝꯕꯤꯔꯒ ꯑꯣꯖꯥ ꯑꯐ ꯑꯐꯕ ꯀꯩꯅꯣ ꯇꯧꯔꯒ ꯑꯗꯨꯝ ꯑꯗꯨꯝꯁꯦ ꯃꯇꯝꯒꯤ ꯃꯇꯨꯡ ꯏꯟꯅ ꯑꯗꯨꯝ ꯑꯍꯣꯡꯕ ꯑꯗꯨꯝ ꯂꯥꯛꯄꯁꯨ ꯌꯥꯏ ꯍꯥꯏꯕꯗꯤ ꯁꯔꯀꯥꯔꯒꯤ ꯁ꯭ꯀꯨꯜꯗ ꯑꯣꯖꯥ ꯑꯣꯏꯔꯤꯕꯉꯩꯗꯨꯅ ꯃꯆꯥ ꯃꯁꯨꯁꯤꯡꯗꯣ ꯁꯔꯀꯥꯔꯒꯤ ꯁ꯭ꯀꯨꯜꯗ ꯇꯝꯍꯜꯂꯒꯗꯤ ꯃꯣꯏꯁꯨ ꯈꯔꯗꯪ ꯑꯣꯏꯔꯒꯁꯨ ꯑꯞꯒ꯭ꯔꯦꯗ ꯇꯧꯅꯤꯡꯕꯒꯤ ꯋꯥꯈꯜꯂꯣꯟ ꯑꯃꯗꯤ ꯂꯥꯛꯀꯅꯤꯗ꯭ꯔꯤꯗ ꯑꯗꯨꯃꯥꯏꯅ ꯈꯜꯂꯦ ꯏꯇꯥꯎꯒꯤ ꯃꯣꯠꯇꯗꯤ ꯀꯩ ꯂꯩꯒꯦ
ꯍꯥꯏꯗꯤ ꯑꯩꯒꯤ ꯃꯣꯠꯇꯗꯤ ꯒꯣꯔꯃꯦꯟ ꯁ꯭ꯀꯨꯜ ꯑꯣꯏꯔꯣ ꯁꯦꯟꯇ꯭ꯔꯦꯜꯒꯤ ꯑꯣꯏꯔꯣ ꯄ꯭ꯔꯥꯏꯚꯦꯠꯀꯤ ꯑꯣꯏꯔꯣ ꯍꯥꯏꯗꯤ ꯁ꯭ꯀꯨꯜ ꯈꯨꯗꯤꯡꯃꯛꯁꯦ ꯔꯨꯜ ꯑꯦꯟ ꯔꯤꯒꯨꯂꯦꯁꯟ ꯌꯥꯝ ꯂꯣꯏꯅ ꯂꯩꯕ ꯍꯥꯏꯗꯤ ꯔꯨꯜ ꯑꯦꯟ ꯔꯦꯒꯨꯂꯦꯁ - ꯇꯟ ꯍꯥꯏꯔꯤ ꯃꯛꯇꯗ ꯍꯥꯏꯗꯤ ꯑ ꯐꯠꯇꯕ ꯔꯨꯜ ꯑꯦꯟ ꯔꯤꯒꯨꯂꯦꯁꯟꯗꯤ ꯁꯨꯡꯂꯩ ꯂꯩꯔꯝꯃꯣꯏ ꯍꯥꯏꯗꯤ ꯒꯣꯚꯔꯃꯦꯟ ꯑꯣꯏꯔꯒꯁꯨ ꯁꯦꯟꯇ꯭ꯔꯦꯜꯒꯤ ꯑꯣꯏꯔꯒꯁꯨ ꯑꯐꯕ ꯔꯨꯜ ꯑꯦꯟ ꯔꯤꯒꯨꯂꯦꯁꯟ ꯉꯥꯛꯇꯅꯦꯕꯀꯣ
ꯎꯝ
ꯁꯦꯟꯇ꯭ꯔꯦꯜꯒꯤꯒ ꯄ꯭ꯔꯥꯏꯚꯦꯠꯀꯤꯒ ꯍꯥꯏꯗꯤ ꯒꯣꯚꯔꯃꯦꯟꯒꯤꯒ ꯑꯣꯖꯥꯁꯦ ꯂꯣꯏꯅ ꯃꯍꯩ ꯃꯁꯤꯡ ꯇꯝꯕ ꯉꯥꯛꯇꯅꯦꯕ ꯃꯣꯏꯁꯨ ꯋꯥꯈꯜ ꯂꯧꯁꯤ - ꯏꯡ ꯑꯉꯥꯡ ꯊꯦꯝꯕ ꯑꯉꯥꯡ ꯇꯥꯛꯄ ꯑꯉꯥꯡ ꯄꯔꯥ ꯐꯥꯍꯟꯕ ꯑꯣꯖꯥ ꯉꯥꯛꯇꯅꯦꯕ ꯆꯞ ꯃꯥꯟꯅꯩꯅ ꯈꯜꯂꯦꯕ ꯑꯩꯒꯤ ꯃꯣꯠꯇꯗꯤ ꯑꯗꯨꯒ ꯂꯥꯏꯔꯤꯛ ꯇꯝ ꯂꯥꯏꯔꯤꯛ ꯇꯝꯃꯛꯄꯖꯤꯗ ꯍꯥꯏꯗꯤ ꯁꯥꯇ꯭ꯔꯁꯦ ꯃꯤ ꯑꯣꯏꯅꯤꯡꯕ ꯍꯥꯏꯗꯤ ꯄꯨꯟꯁꯤꯒꯤ ꯄꯨꯟꯁꯤ ꯇꯨꯡꯒꯤ ꯈꯟꯕꯅꯤ ꯁꯥꯇ꯭ꯔ ꯃꯈꯩꯅꯗꯤ ꯍꯥꯏꯗꯤ ꯁꯦꯟꯇ꯭ꯔꯦꯜꯗ ꯇꯝꯗ꯭ꯔꯒꯁꯨ ꯒꯣꯚꯔꯃꯦꯟꯗ ꯇꯝꯃ- ꯇꯝꯃꯒꯗꯤ ꯃꯣꯏꯅꯁꯨ ꯑꯗꯨꯝ ꯃꯁꯥꯒꯤ ꯍꯣꯠꯅꯅꯤꯡꯕ ꯂꯩꯔꯒꯗꯤ ꯑꯗꯨꯝ ꯄꯩꯁꯥ ꯆꯪꯗꯅ ꯒꯣꯔꯃꯦꯟ ꯁ꯭ꯀꯨꯜꯗ ꯇꯝꯃꯒ ꯍꯥꯏꯗꯤ ꯒꯣꯔꯃꯦꯟ ꯁ꯭ꯀꯨꯜꯗ ꯇꯝꯕꯅ ꯂꯥꯏꯔꯤꯛꯀꯤ ꯑꯣꯏꯔꯣ ꯍꯥꯏꯗꯤ ꯃꯤ ꯗꯦꯃꯤꯜꯒꯤ ꯑꯣꯏꯔꯣ ꯑꯗꯨꯝ ꯄꯤꯌꯦꯕ ꯍꯥꯏꯗꯤ ꯁꯦꯟꯇ꯭ꯔꯦꯜ ꯄ꯭ꯔꯥꯏꯚꯦꯠꯇ ꯁꯤꯒꯨꯝꯕ ꯈꯨꯗꯣꯡ ꯆꯥꯕꯁꯤꯗꯤ ꯐꯪꯗ꯭ꯔꯦꯕ ꯗꯨ ꯑꯩꯒꯤ ꯃꯣꯠꯇꯗꯤ ꯑꯩꯈꯣꯏꯅ ꯏꯁꯥꯅ ꯍꯣꯠꯅꯕ ꯃꯇꯨꯡ ꯏꯟꯅ ꯄꯣꯜꯂꯦ ꯍꯥꯏꯇꯥꯔꯦ ꯁ꯭ꯀꯨꯜ ꯁ꯭ꯀꯨꯜꯅ ꯃꯈꯥ ꯄꯣꯟꯗꯦ ꯍꯥꯏꯇꯥꯔꯦ ꯑꯣꯖꯥ ꯐꯒꯦꯔꯥ ꯐꯔꯣꯏꯔꯥ ꯍꯥꯏꯗꯤ ꯄꯥꯕ ꯈꯣꯠꯄ ꯂꯣꯏꯅ ꯍꯩꯅꯕ ꯉꯥꯛꯇꯅꯦ ꯑꯗꯨꯅ ꯑꯩꯒꯤ ꯃꯣꯠꯇꯗꯤ ꯑꯩꯈꯣꯏꯅ ꯊꯋꯥꯏ ꯌꯥꯎꯔꯤꯃꯈꯩ ꯁ꯭ꯀꯨꯜꯁꯨ ꯂꯤꯡꯉꯦꯅ ꯈꯜꯂꯦ
ꯐꯅꯤ ꯍꯣꯏꯅ ꯊꯋꯥꯏ ꯌꯥꯎꯔꯤꯉꯩ ꯍꯥꯏꯕꯗꯤ ꯁꯥꯇ꯭ꯔꯥ ꯑꯃ ꯑꯣꯏꯅ ꯑꯣꯏꯔꯒ ꯗꯨꯝ ꯊꯋꯥꯏ ꯌꯥꯎꯔꯤꯉꯩ ꯑꯣꯖꯥꯁꯤꯡꯅꯁꯨ ꯅꯨꯡꯁꯤꯕ ꯍꯦꯜꯂꯛ- ꯀꯅꯤ ꯑꯗꯨꯗꯒꯤ ꯑꯣꯖꯥꯒꯩꯅꯁꯨ ꯃꯥꯅ ꯐꯅ ꯂꯩ- ꯇ꯭ꯔꯒꯁꯨ ꯃꯥꯒꯤ ꯑꯋꯥꯠꯄ ꯃꯨꯛꯇ ꯑꯣꯏꯔꯒꯁꯨ ꯑꯥ ꯕꯣꯏꯃꯛꯅꯤ ꯈꯪꯗꯦ ꯀꯣꯂꯣꯝꯃꯛꯅꯤ ꯈꯪꯗꯦ ꯂꯥꯏꯔꯤꯛꯃꯛꯅꯤ ꯈꯪꯗꯦ ꯐꯦꯃꯤꯂꯤꯗꯨꯅ ꯌꯥꯝ ꯑꯋꯥꯕ ꯏꯃꯨꯡ ꯑꯣꯏꯔꯒꯗꯤ ꯑꯗꯨꯝ ꯑꯣꯖꯥꯉꯩꯅꯁꯨ ꯑꯗꯨꯝ ꯑꯌꯥꯝꯕ ꯑꯐ ꯊꯥꯗ꯭ꯔꯦ ꯁꯤ ꯑꯗꯨꯝ ꯌꯦꯡꯁꯤꯟꯕꯤꯕꯅꯦꯕ ꯑꯣꯖꯥ ꯉꯩꯅꯁꯨꯀꯣ ꯑꯗꯣ ꯃꯁꯤ ꯀꯩꯅꯣꯅꯦ ꯍꯥꯏꯇꯥꯔꯦ ꯑꯗꯨꯝ ꯃꯇꯝꯒꯤ ꯑꯑꯣꯟꯕ ꯍꯥꯏꯒꯗ꯭ꯔꯥ ꯑꯗꯨꯝ ꯃꯈꯣꯏꯒꯤ ꯏꯃꯥ ꯏꯄꯥꯒꯤ ꯐ꯭ꯔꯦꯟ ꯑꯈꯣꯏꯒꯤ ꯏꯃꯥ ꯄꯥꯥꯕꯨꯡꯒꯤ ꯃꯇꯝꯗꯗꯤ ꯑꯗꯨꯝ ꯄ꯭ꯔꯥꯏꯚꯦꯠ ꯁ꯭ꯀꯨꯜꯒꯁꯦ ꯀꯩꯁꯨ ꯀꯥ ꯍꯦꯟꯅ ꯂꯩꯔꯝꯕ ꯅꯠꯇꯦꯕ ꯄ꯭ꯔꯥꯏꯚꯦꯠ ꯁ꯭ꯀꯨꯜ ꯁꯨꯡꯂꯩ ꯂꯩꯔꯝꯗꯦꯕ ꯑꯗꯨꯝ ꯁꯔꯀꯥꯔꯒꯤ ꯁ꯭ꯀꯨꯜ ꯁ꯭ꯀꯨꯜꯗ ꯑꯗꯨꯝ ꯇꯝꯃꯒ ꯕꯣꯏ ꯌꯥꯎꯕꯣꯏ ꯌꯥꯎꯗꯕꯣꯏ ꯂꯥꯏꯔꯤꯛ ꯌꯥꯎꯕꯣꯏ ꯌꯥꯎꯗꯕꯣꯏ ꯑꯗꯣ ꯃꯇꯝ ꯑꯃ ꯍꯧꯖꯤꯛ ꯃꯇꯝ ꯑꯃ ꯑꯍꯟꯒꯩꯅ ꯍꯥꯏ -ꯍꯥ ꯖꯤ ꯍꯥꯏꯅꯔꯤꯖꯦ ꯕꯤꯃꯦ ꯑꯦꯃꯦꯗꯒꯤꯗꯤ ꯆꯔꯨꯅꯦ ꯍꯥꯏꯅ ꯇꯥꯡꯉꯦꯒ ꯍꯥꯏꯔꯛꯏꯖꯦ ꯂꯥꯏꯔꯤꯛꯇꯤ ꯂꯥꯏꯔꯤꯛꯇꯤ ꯑꯗꯨꯝ ꯍꯩꯕꯁꯤ ꯃꯌꯥꯝꯅꯦꯕ꯫ ꯂꯩ ꯂꯩꯈꯠꯅꯔꯛꯄꯁꯤꯅ ꯀꯩꯅꯣꯁꯤ ꯇꯧꯔꯛꯄ ꯍꯥꯏꯇꯥꯔꯦ ꯑꯗꯨꯝ ꯄ꯭ꯔꯥꯏꯚꯦꯠ ꯁ꯭ꯀꯨꯜꯗ ꯃꯌꯥꯝꯅ ꯊꯥꯅꯔꯛꯏꯁꯤꯅ, ꯐꯦꯁꯤꯂꯤꯇꯤꯁꯨ ꯈꯤꯇꯪ ꯄ꯭ꯔꯥꯏꯚꯦꯠ ꯁ꯭ꯀꯨꯜꯁꯤꯅ ꯈꯤꯇꯪ ꯆꯦꯛꯁꯤꯟꯕꯁꯨ ꯍꯦꯟꯕꯒꯤ ꯇꯥꯏꯞ ꯇꯧꯔꯦꯗꯅ ꯍꯧꯖꯤꯛ꯫ ꯒꯣꯕꯔꯃꯦꯟ ꯁ꯭ꯀꯨꯜ ꯗ꯫ ꯄ꯭ꯔꯥꯏꯚꯦꯠ ꯁ꯭ꯀꯨꯜꯒ ꯌꯦꯡꯕꯗꯗꯤ ꯄ꯭ꯔꯥꯏꯚꯦꯠ ꯁ꯭ꯀꯨꯜꯁꯤꯅ ꯑꯗꯨꯝ, ꯏꯁꯩ ꯅꯣꯡꯃꯥꯏꯒꯤꯅꯤ ꯈꯪꯅꯤꯡꯗꯦ ꯑꯗꯨꯝ ꯍꯨꯖꯤꯛꯁꯦ ꯑꯗꯨꯝ ꯐꯖꯅ ꯍꯥꯞꯆꯤꯟꯅꯔꯛꯑꯦꯕ꯫ ꯑꯗꯨꯗꯨꯅ ꯑꯌꯥꯝꯕ ꯐꯅ ꯂꯩꯔꯁꯨ ꯂꯩꯇ꯭ꯔꯁꯨ ꯃꯃꯥ ꯃꯄꯥꯒꯩꯅ ꯄ꯭ꯔꯥꯏꯚꯦꯠ ꯁ꯭ꯀꯨꯜꯗ ꯊꯥꯔꯛꯏꯁꯦ ꯃꯁꯤ ꯈꯔ ꯑꯩꯈꯣꯏꯒꯤ ꯏꯁꯠ - ꯀꯥꯔꯅꯁꯨ ꯌꯦꯡꯁꯤꯟꯕꯝꯗꯤ ꯊꯣꯛꯑꯦ ꯑꯗꯨꯃꯥꯏꯅ ꯑꯩꯈꯣꯏ ꯒꯣꯕꯔꯃꯦꯟ ꯁ꯭ꯀꯨꯜ ꯁꯤꯙꯔꯛꯏꯁꯦ ꯀꯔꯤ ꯃꯔꯝꯒꯤꯅꯣ ꯁꯤ ꯐꯖꯟꯅ ꯀꯣ- ꯊꯤꯖꯤꯟꯕꯤꯕ ꯍꯥꯏꯕꯗꯤ ꯃꯣꯏꯅ ꯐꯖꯟꯅ ꯀꯨꯞꯅ ꯌꯦꯡꯁꯤꯟꯕꯤꯔꯒꯗꯤ ꯐ꯭ꯔꯤꯗ ꯆꯠꯀꯗꯧꯕ ꯄꯩꯁꯥ ꯇꯨꯏꯁꯟ ꯐꯤꯒꯤꯕꯨ ꯑꯣꯏꯔꯣ ꯑꯗꯨꯗꯒꯤ ꯚꯦꯟ ꯚꯔꯥꯕꯨ ꯑꯣꯏꯔꯣ ꯑꯗꯨꯝ ꯃꯅꯥꯛ ꯅꯛꯄꯗꯨꯗ ꯒꯣꯕꯔꯃꯦꯟ ꯁ꯭ꯀꯨꯜ ꯑꯣꯖꯥ ꯑꯍꯩ ꯑꯍꯩꯕ꯫ ꯃꯌꯥꯝ ꯂꯩꯗꯅ, ꯃꯣꯏꯗꯅ ꯀꯔꯤꯒꯨꯝꯕ ꯄꯨꯔꯛꯑꯒ ꯑꯗꯨꯃꯥꯏꯅ ꯑꯍꯣꯡꯕ ꯑꯃ ꯂꯥꯛꯑꯒꯗꯤ, ꯃꯁꯦ ꯄ꯭ꯔꯥꯏꯚꯦꯠ ꯁ꯭ꯀꯨꯜꯗ ꯇꯝꯅꯔꯤ ꯃꯌꯥꯝꯁꯦ ꯑꯗꯨꯝ ꯑꯐꯕ ꯃꯌꯥꯝꯅ ꯍꯧꯖꯤꯛ ꯄꯥꯝꯅꯔꯤꯁꯦ, ꯐꯅ ꯂꯥꯏꯔꯕ ꯑꯣꯏꯔꯁꯅꯨ ꯏꯅꯥ ꯈꯨꯟꯕ ꯑꯣꯏꯔꯒꯁꯨ ꯑꯣꯏꯁꯅꯨ ꯃꯆꯥ ꯃꯁꯨꯗꯣ ꯑꯐꯕ ꯁ꯭ꯀꯨꯜꯗ ꯃꯤꯡꯁꯤꯜꯂꯒ ꯇꯝꯍꯜꯂꯒ ꯑꯐꯕ ꯃꯤ ꯑꯃ ꯑꯣꯏꯔꯛꯄꯗꯨꯅꯦꯕ꯫ ꯃꯌꯥꯝꯅ ꯄꯥꯝꯅꯔꯤꯁꯦ, ꯐꯅ ꯂꯥꯏꯔꯕ ꯆꯔꯥ ꯅꯥꯝꯇꯪ ꯆꯥꯕ ꯑꯣꯏꯔꯒꯁꯨ ꯔꯤꯛꯁꯣ ꯊꯧꯕ ꯑꯣꯏꯔꯒꯁꯨ꯫ ꯍꯖꯦꯔꯥ ꯁꯨꯕ ꯑꯣꯏꯔꯒꯁꯨ ꯑꯗꯨꯝ, ꯃꯆꯥ ꯉꯩꯗꯤ ꯑꯗꯨꯝ ꯀꯩꯁꯨ ꯒꯣꯕꯔꯃꯦꯟ ꯁ꯭ꯀꯨꯜꯗꯒ ꯊꯥꯗꯕꯤ ꯄ꯭ꯔꯥꯏꯕꯦꯠ ꯁ꯭ꯀꯨꯜꯗ ꯊꯥꯔꯛꯏꯁꯦ꯫ ꯑꯁꯤꯁꯦ ꯑꯁꯤꯁꯤꯒꯤ ꯃꯔꯝꯁꯦ ꯑꯗꯨꯝ꯫ ꯑꯐꯕ ꯃꯐꯝꯗ ꯑꯗꯨꯝ ꯇꯝꯃꯒꯗꯤ ꯑꯗꯨꯝ ꯑꯐꯕ ꯑꯣꯏꯌꯦ ꯍꯥꯏꯕꯒꯤ ꯋꯥꯈꯜꯂꯣꯟꯗꯣ ꯂꯩꯕꯅꯅꯦꯕ꯫ ꯑꯗꯣ ꯏꯇꯥꯎꯒꯤ ꯃꯣꯠꯇꯗꯤ ꯀꯩꯅꯣ ꯀꯔꯤ ꯂꯩꯒꯦ ꯑꯗꯨꯝ, ꯑꯍꯣꯡꯕ ꯈꯤꯇꯪ꯫ ꯂꯥꯛꯍꯟꯅꯤꯡꯕ꯭ꯔꯥ ꯅꯠꯇ꯭ꯔꯒ ꯑꯗꯨꯝ ꯁꯨꯃꯥꯏꯅ ꯄꯥꯏꯚꯦꯠ ꯁ꯭ꯀꯨꯜꯗ ꯊꯥꯕꯁꯤꯅ ꯐꯩ꯫ ꯅꯠꯇ꯭ꯔꯒ ꯒꯣꯕꯔꯃꯦꯟ ꯁ꯭ꯀꯨꯜꯁꯦ ꯐꯖꯅ ꯍꯦꯟꯒꯠꯍꯟꯕꯅ ꯐꯩ ꯈꯟꯕ꯭ꯔꯥ?
ꯇ ꯑꯩꯒꯤ ꯃꯣꯠꯇꯗꯤ ꯁꯨꯃꯥꯏꯅ ꯐꯪꯉꯦ ꯍꯥꯏꯔꯗꯤ ꯁꯥꯇ꯭ꯔ ꯑꯃ ꯑꯣꯏꯅ ꯍꯥꯏꯗꯤ ꯃꯃꯥ ꯃꯄꯥ ꯑꯃ ꯑꯣꯏꯅ꯫ ꯃꯣꯏ ꯃꯆꯥ ꯃꯁꯨꯨꯁꯤꯡꯁꯦ ꯌꯨꯝꯗꯒꯤ ꯍꯟꯅꯔꯛꯇꯦ ꯐꯖꯅ ꯇꯝꯕꯤꯕ ꯑꯝ ꯊꯣꯛꯑꯦꯕ꯫ ꯍꯧ ꯃꯇꯝꯁꯤꯗ ꯁ꯭ꯀꯨꯜꯗ ꯂꯩꯔ ꯁꯥꯇ꯭ꯔꯁꯤꯡꯅ ꯑꯣꯖꯥ ꯎꯔꯒ ꯌꯦꯕ ꯃꯌꯥꯝ ꯌꯥꯎꯋꯤ ꯅꯨꯡꯁꯤꯕꯁꯨ ꯃꯌꯥꯝ ꯌꯥꯎꯋꯤ ꯁꯨꯃꯥꯏꯅ ꯇꯧꯔꯦ ꯍꯥꯏꯗꯤ ꯃꯤꯒꯤ ꯋꯥꯈꯜꯂꯣꯟꯁꯦ ꯃꯥꯟꯅꯗꯕꯅꯤꯅ꯫ ꯑꯣꯖꯥꯗ ꯐꯈꯤꯕꯁꯦ ꯑꯗꯨꯝ ꯌꯦꯡꯁꯤꯅꯔꯦꯕ ꯑꯣꯖꯥꯗ ꯐ ꯍꯥꯏꯗꯤ ꯑꯣꯖꯥꯗ ꯐꯥꯎꯕ ꯔꯦꯁꯄꯦꯛ ꯂꯩꯇꯕ ꯍꯥꯏꯁꯤꯗꯤ ꯃꯥꯏ ꯁꯕꯖꯦꯛꯇꯁꯨ ꯔꯦꯁꯄꯦꯛ ꯂꯩꯔꯛꯑꯔꯣꯏ꯫ ꯍꯥꯏꯗꯤ ꯇꯝꯅꯤꯡꯉꯛꯇꯕꯒꯤ ꯍꯥꯏꯗꯤ ꯁꯨꯝ ꯑꯦꯛꯖꯥꯝꯗ ꯑꯣꯏꯔꯣ, ꯇꯦꯁꯇ ꯑꯣꯏꯔꯣ ꯃꯥꯏ ꯀ꯭ꯂꯥꯁ ꯌꯥꯎꯅꯤꯡꯗꯕꯒꯤ ꯐꯤꯕꯝ ꯂꯥꯛꯑꯦꯕ꯫ ꯍꯧꯖꯤꯛ ꯃꯇꯝꯁꯦ ꯁꯤꯗꯅꯦꯕ ꯑꯩꯈꯣꯏꯅ ꯁꯣꯏ ꯍꯥꯏꯗꯤ, ꯃꯃꯥ ꯃꯄꯥ ꯑꯩꯈꯣꯏꯅ ꯏꯆꯥ ꯏꯁꯨꯁꯤꯡ ꯐꯖꯅ ꯇꯥꯛꯄꯤꯕ ꯍꯥꯏꯗꯤ, ꯔꯦꯁꯄꯦꯛ ꯂꯩꯍꯟꯕ꯫ ꯍꯧꯅ ꯂꯣꯟꯆꯠ ꯈꯪ ꯈꯪꯍꯟꯕ ꯁꯤ ꯃꯊꯧ ꯌꯥꯝ ꯇꯥꯔꯦꯕ꯫ ꯍꯥꯏꯗꯤ ꯁꯤꯅꯁꯨ ꯈꯜꯂꯦꯕ ꯍꯥꯏꯗꯤ ꯄ꯭ꯔꯥꯏꯚꯦꯠꯇꯅ ꯑꯃꯨꯛꯀ, ꯑꯣꯖꯥꯁꯤꯡꯁꯦ ꯆꯦꯛꯁꯤꯟꯕ ꯍꯦꯟꯕꯅꯤꯅ ꯃꯣꯏꯅ, ꯊꯋꯥꯏ ꯌꯎꯕꯒꯤ ꯍꯤꯡꯕꯅꯦ ꯑꯗꯨ ꯏꯐꯦꯛ ꯂꯩꯇꯕ ꯁꯥꯇ꯭ꯔ ꯍꯥꯏꯁꯤꯗꯤ ꯑꯗꯨꯝ, ꯄ꯭ꯔꯥꯏꯚꯦꯠꯇ ꯀꯥꯒꯦꯔꯥ ꯁꯦꯟꯇ꯭ꯔꯦꯜꯗ ꯀꯥꯒꯦꯔꯥ ꯒꯚꯔꯃꯦꯟꯗ ꯀꯥꯒꯦꯔꯥ ꯑꯗꯨꯝ ꯃꯥꯟꯅꯔꯛꯀꯅꯤꯕ꯫
ꯎ
ꯃꯥꯦ ꯍꯧꯅ ꯂꯣꯟꯆꯠꯇꯨ ꯁꯦꯝꯕ ꯉꯝꯗꯕ ꯍꯥꯏꯇꯥꯔꯦ ꯁꯨꯝ ꯈꯨꯝꯖꯤꯜꯂꯒ ꯂꯩꯔꯕꯅꯤꯅ ꯍꯥꯏꯗꯤ ꯔꯦꯁꯄꯦꯛ ꯋꯥꯠꯂꯦ
ꯑꯣꯖꯥ ꯅꯨꯡꯁꯤꯕ ꯄ ꯂꯥꯛꯇꯔꯦ ꯂꯥꯏꯔꯤꯛ ꯇꯝꯅꯤꯡꯉꯛꯄꯒꯤ ꯋꯥꯈꯜꯂꯣꯟ ꯂꯩꯔꯛꯇ꯭ꯔꯦ ꯁꯤꯗꯩꯗꯤ ꯁꯥꯇꯥ ꯃꯌꯥꯝꯁꯦ, ꯑꯗꯨꯝ ꯃꯥꯡꯁꯤꯜꯂꯛꯑꯦꯕ ꯍꯥꯏꯗꯤ ꯒꯣꯔꯃꯦꯟ ꯁ꯭ꯀꯨꯜꯅ ꯈꯔ ꯃꯥꯡꯁꯤꯜꯂꯛꯏꯁꯤꯅ
ꯚꯔ ꯑꯣꯏꯅ
ꯀ꯭ꯂꯥꯁ ꯕꯪ ꯇꯧꯕ ꯃꯌꯥꯝ ꯌꯥꯎꯕ ꯂꯩ, ꯂꯩꯇꯕ ꯅꯠꯇꯦꯕ꯫ ꯑꯩꯈꯣꯏꯒꯤ ꯃꯇꯝꯁꯨ ꯑꯗꯨꯝ ꯊꯦꯡꯅꯔꯛꯑꯦꯕ꯫ ꯑꯗꯨꯕꯨ ꯑꯣꯖꯥ ꯂꯤꯡꯕ ꯍꯥꯏꯗꯤ ꯔꯨꯜ ꯏꯤꯡꯕ ꯔꯨꯜꯁꯦ ꯏꯕ ꯈꯛꯇ ꯅꯠꯇꯕ
ꯎꯝ
ꯔꯨꯜ ꯑꯦꯟ ꯔꯦꯒꯨꯂꯦꯁꯟꯖꯅ ꯐꯖ ꯅꯪ ꯂꯪꯅ ꯆꯠꯄꯤꯕ ꯑꯣꯏꯔꯒꯗꯤ ꯍꯇ꯭ꯔꯥ ꯃꯌꯥꯝꯅꯁꯨ ꯑ ꯃ ꯑꯝꯃꯦ ꯆꯨꯁꯝ ꯎꯖꯥꯒꯤ ꯑꯀꯤꯕ ꯎꯖꯥꯒꯤ ꯃꯑꯣꯡ ꯃꯇꯧꯗꯨꯗ ꯑꯗꯨꯝ ꯃꯣꯏꯅ ꯇꯝꯁꯤꯟꯕ ꯃꯌꯥꯝ ꯇꯝꯁꯤꯟꯍꯧꯒꯗꯕ ꯃꯌꯥꯝ ꯌꯥꯎꯔꯦ
ꯈꯔ ꯏꯁꯇ꯭ꯔꯤꯛ ꯑꯕꯗꯖꯥ ꯀꯥ ꯆꯂ ꯁꯥ ꯉꯥꯎꯕꯒ ꯌꯥꯎ ꯉꯥꯎꯁꯤꯟꯅꯔꯒꯁꯨ ꯑꯗꯨꯝ ꯁꯔꯀꯥꯔꯒꯤ ꯁꯀꯨꯜꯗ ꯑꯗꯨꯝ ꯇꯁ ꯑꯦ ꯀꯩꯗꯧꯖꯔꯨ ꯇꯣꯡꯉꯨꯅꯣ ꯑꯩꯈꯣꯏꯅ ꯉꯥꯡꯕꯗ ꯇꯥꯗ꯭ꯔꯒꯗꯤ ꯔꯥꯥꯁꯕꯪꯣꯡꯒꯦꯔ ꯈ ꯑꯗꯨꯝ ꯇꯧꯖꯁꯅꯨ ꯍꯥꯏꯕꯒꯤ ꯋꯥꯈꯜꯂꯣꯟ ꯑꯃ ꯂꯩꯔꯛꯏꯁꯦ ꯑꯇꯩ ꯑꯇꯩꯒꯤ ꯃꯔꯨꯝ ꯑꯃꯇ ꯅꯠꯇꯦꯕ ꯇꯥꯎꯅꯕ ꯔꯦꯁꯄꯦꯛ ꯂꯩꯔꯛꯇꯕ ꯗꯤꯁꯤꯄ꯭ꯂꯤꯟ ꯂꯩꯔꯛꯇꯕ ꯑꯣꯖꯥ ꯒꯨꯔꯨꯒꯁꯦ ꯈꯟꯗꯛꯇꯕ ꯇ ꯃꯅꯤ ꯇꯧꯍꯜꯂꯣꯏ ꯍꯥꯏꯔꯒꯗꯤ ꯑꯗꯨꯃꯥꯏꯅ ꯈꯤꯇꯪ ꯏꯁꯇ꯭ꯔꯤꯛ ꯑꯣꯏꯕꯤꯕ ꯃꯊꯧ ꯇꯥꯏ ꯁ꯭ꯀꯨꯜꯗꯒꯤ ꯇꯥꯟꯊꯣꯛꯄꯅꯤ ꯈꯪꯗꯦ ꯃꯥꯒꯤ ꯆꯍꯤ ꯃꯥꯡꯍꯟꯕꯅꯤ ꯐꯐꯝꯗꯤꯦ ꯑꯗꯨꯃꯥꯏꯅ ꯈꯔꯀꯅꯤꯡꯕꯣ ꯄꯥꯅꯤꯁꯃꯦꯟ ꯑꯃ ꯄꯤꯔꯛꯑꯒꯗꯤ ꯁꯥ꯭ꯔꯉꯩꯗ ꯆꯏ ꯑꯁꯤ ꯁꯨꯃꯥꯏꯅ ꯇꯧꯕ ꯌꯥꯗ꯭ꯔꯦꯀꯣ ꯃꯥ ꯐꯥꯁ ꯐ ꯐꯗꯤ ꯑꯩꯁꯦ ꯁꯨꯃꯥꯏꯅ ꯇꯥꯟꯊꯣꯛꯈꯤꯕ ꯌꯥꯏ ꯑꯩ ꯆꯍꯤ ꯃꯥꯡꯈꯤꯕ ꯌꯥꯏ ꯍꯥꯏꯕꯒꯤ ꯋꯥꯈꯜꯂꯣꯟ ꯑꯃ ꯃꯅ ꯂꯩꯔꯗꯤ ꯑꯃ ꯀꯩꯅ ꯑꯗꯨꯝ ꯍꯧꯖꯤꯛ ꯃꯌꯥꯝꯅ ꯇꯝꯅꯔꯤꯕ ꯁꯔꯀꯥꯔꯒꯤ ꯁ꯭ꯀꯨꯜꯁꯦ ꯑꯗꯨꯝ ꯑꯀꯟꯕ ꯁ꯭ꯀꯨꯜ ꯑꯃ ꯑꯗꯨꯝ ꯑꯣꯏꯔꯛꯀꯅꯤ ꯍꯥꯏꯕꯒꯤ ꯑꯗꯨꯝ ꯋꯥꯈꯜꯂꯣꯟ ꯂꯩ ꯍꯥꯏ ꯇꯔꯦ
ꯎꯝ
ꯏ ꯊꯥꯎꯒꯤ ꯃꯛꯇꯗꯤ ꯀꯃꯥꯏꯅ ꯂꯩꯒ ꯑꯗꯨꯃꯥꯏꯅ ꯆꯦꯛꯁꯤꯜꯂꯛꯄꯅ ꯐꯕ꯭ꯔꯥ ꯅꯠꯇ꯭ꯔꯒ ꯑꯗꯨꯝ ꯍꯧꯖꯤꯛ ꯂꯩꯔꯤꯕ꯭ꯔꯣ ꯁꯤꯁꯇꯦꯝ ꯍꯥꯏꯕꯗꯤ ꯁꯪꯅꯖꯪꯗꯔꯤꯕ ꯃꯑꯣꯡꯁꯤꯡꯗ ꯑꯗꯨꯝ ꯂꯩ
ꯍꯥꯏꯗꯤ ꯑꯩꯈꯣꯏ ꯇꯧꯕꯒꯤ ꯃꯇꯝꯁꯨ ꯑꯗꯨꯝ ꯊꯦꯡꯅꯑꯅꯤ ꯑꯩꯈꯣꯏꯁꯦ ꯣꯔꯃꯦꯟ ꯁ꯭ꯀꯨꯜ ꯑꯗꯨꯝ ꯇꯝꯃꯤꯕ ꯉꯥꯛꯇꯅꯦꯕ ꯍꯥꯏꯗꯤ ꯑꯩꯈꯣꯏ ꯃꯤꯅ ꯑꯩꯈꯣꯏ ꯃꯤꯠꯃꯥꯡꯗ ꯍꯥꯏꯗꯤ ꯀ꯭ꯂꯥꯁꯕꯥ ꯇꯧꯕ ꯃꯌꯥꯝ ꯍꯥꯏꯗꯤ ꯁꯥꯇ꯭ꯔꯥꯅ ꯊꯋꯥꯏ ꯌꯧꯗꯕ ꯑꯩꯗꯤ ꯀ꯭ꯂꯥꯁ ꯃꯅꯨꯡ ꯀꯨꯝꯕ ꯃꯌꯥꯝꯁꯨ ꯊꯦꯡꯅꯔꯝꯃꯅꯤ ꯏꯇꯧꯅ ꯍꯥꯏ ꯃꯤꯑꯣꯏꯕꯕꯁꯤ ꯃꯥꯟꯅꯗꯕꯅꯤꯅ ꯄꯛꯅ ꯂꯣꯟꯁꯥꯁꯨ ꯃꯥꯟꯅꯗꯕꯅꯤꯅ ꯁꯤꯒꯨꯝꯕꯁꯦ ꯃꯌꯥꯝ ꯊꯦꯡꯅꯩꯑꯕ ꯑꯩꯈꯣꯏꯗꯁꯨ ꯊꯦꯡꯅꯔꯛꯑꯦꯕ ꯑꯗꯨ ꯑꯩꯈꯣꯏꯒꯤ ꯋꯥꯈꯜꯂꯣꯟꯁꯤꯗ ꯑꯗꯨꯒꯨꯝꯕ ꯐꯠꯇꯕꯗꯨ ꯄꯣꯛꯇ꯭ꯔꯒꯗꯤ ꯑꯩꯈꯣꯏꯅ ꯍ ꯈꯠꯅꯅꯤꯡꯕꯒꯤ ꯋꯥꯈꯜꯂꯣꯟꯗꯨ ꯂꯩꯔꯒꯗꯤ ꯑꯗꯨꯒꯨꯝꯕꯗꯨꯣ ꯅꯥꯊꯩꯔꯒ ꯑꯩꯈꯣꯏ ꯇꯧꯗꯦꯕ ꯍꯥꯏꯗꯤ ꯃꯤꯅ ꯪ ꯇꯧꯔꯦ ꯑꯩꯈꯣꯏꯒꯤ ꯂꯧꯅꯤ ꯍꯥꯏꯕ ꯂꯩꯇꯦꯕ ꯃꯤꯅ ꯇꯨꯝꯃꯦ ꯑꯩꯈꯣꯏ ꯇꯨꯝꯃꯦ ꯍꯥꯏꯕ ꯂꯩꯇꯦꯕ ꯑꯣꯂꯥꯅ ꯆꯩ ꯑꯩꯈꯣꯏꯁꯨ ꯆꯩꯔꯣꯏ ꯍꯥꯏꯅ ꯇꯧꯅꯤꯡꯉꯥꯏ ꯂꯩꯇꯦꯕꯀꯣ ꯑꯩꯈꯣꯏꯒꯤ ꯏꯁꯥꯒꯤ ꯏꯁꯥ ꯏꯁꯥꯗ ꯃꯈꯥ ꯍꯣꯠꯅꯅꯤꯡꯕ ꯍꯥꯏꯔꯣ ꯇꯧꯅꯤꯡꯕ ꯆꯥꯅꯤꯡꯕ ꯍꯥꯏꯔꯣ ꯁ꯭ꯔꯤꯃꯇ ꯑꯩꯈꯣꯏꯒꯤ ꯏꯁꯥꯗ ꯄꯣꯟꯒꯗꯕꯅꯤ ꯏꯁꯥꯗ ꯄꯣꯟꯒꯗꯕꯅꯦ ꯍꯥꯏꯗꯤ ꯃꯤꯒꯤ ꯃꯈꯥꯗ ꯍꯣꯂ ꯁꯔ ꯀꯗꯅꯨꯡꯉꯥꯏꯗꯤ ꯃꯤꯅ ꯑꯃ ꯇꯧꯔꯒꯗꯤ ꯑꯩꯁꯨ ꯇꯧꯒꯦ ꯍꯥꯏꯕ ꯋꯥꯈꯜꯂꯣꯟꯗ ꯂꯩꯕ ꯑꯣꯖꯥꯁꯤꯡꯗꯨ ꯏꯁꯇ꯭ꯔꯤꯛ ꯏꯁꯇ꯭ꯔꯤꯛ ꯑꯣꯏꯗ꯭ꯔꯤ ꯍꯥꯏꯗꯤ ꯃꯆꯥ ꯃꯁꯨꯗꯧꯅ ꯈꯟꯗꯕꯒꯤ ꯑꯣꯏꯕꯁꯨ ꯌꯥꯏꯑꯕꯀꯣ ꯍꯥꯏꯗꯤ ꯍꯧꯖꯤꯛ ꯁꯥꯇ꯭ꯔ ꯃꯌꯥꯝ ꯂꯩ ꯉꯥꯡꯅꯕ ꯁꯥꯡꯅꯕ ꯌꯥꯗꯕ ꯃꯌꯥꯝ ꯌꯥꯎꯋꯤ ꯉꯪꯅꯕ ꯑꯣꯖꯥꯅ ꯅꯨꯡꯁꯤꯕꯁꯨ ꯃꯌꯥꯝ ꯌꯥꯎꯋꯤ ꯅꯨꯡꯁꯤꯗꯕꯁꯨ ꯃꯌꯥꯝ ꯌꯥꯎꯋꯤ ꯁꯦ ꯑꯣꯖꯥꯅ ꯁꯨꯃꯥꯏꯅ ꯃꯤꯁꯥꯡ ꯃꯁꯥꯡ ꯅꯥꯏꯗꯕꯤꯗ
ꯏꯁꯇ꯭ꯔꯤꯛ ꯑꯣꯏꯅ ꯃꯣꯏꯁꯦ ꯄꯔꯥ ꯇꯝꯕꯤꯔꯒꯗꯤ ꯑꯗꯨꯝ ꯏꯁ꯭ꯀꯨꯜꯁꯦ ꯑꯍꯣꯡꯕ ꯄꯨꯔꯛꯀꯅꯤꯅ ꯈꯜꯂꯅꯦ ꯑꯩꯒꯤꯅꯦ
ꯎꯝ ꯆꯨꯝꯃꯦ ꯏꯇꯥꯎꯅ ꯍꯥꯏꯗꯁꯨꯀꯣ ꯌꯥꯝ ꯆꯨꯝꯕ ꯋꯥꯐꯝꯅꯤ ꯑꯗꯣ ꯄ꯭ꯔꯥꯏꯚꯦꯠ ꯏꯁ꯭ꯀꯨꯜꯗ ꯇꯝꯕꯒ ꯁꫪꯀꯥꫪ ꯏꯁ꯭ꯀꯨꯜꯗ ꯇꯝꯕꯒꯁꯦ ꯀꯩꯁꯨ ꯀꯥ ꯍꯦꯟꯅ ꯌꯥꯝ ꯀꯥ ꯍꯦꯟꯅ ꯐꯦꯁꯤꯂꯤꯇꯤꯗꯕꯨꯗꯤ ꯈꯤꯇꯪ ꯍꯦꯜꯂꯝꯕ ꯌꯥꯏ ꯑꯗꯨ ꯌꯥꯝ ꯀꯥ ꯍꯦꯟꯅ ꯈꯦꯠꯅꯕ ꯂꯥꯏꯔꯤꯛ